ꯑ ꯇꯥꯕ꯭ꯔꯣ ꯎ ꯇꯥꯔꯕꯣ
ꯌꯥꯔꯦ ꯆꯔꯦ ꯀꯏ ꯇꯧꯕ꯭ꯔꯣ
ꯎꯝ ꯍꯣꯏ ꯌꯦꯡꯒꯦꯔꯥ ꯍꯥꯡꯉ ꯍꯥꯡꯕꯅꯤꯅꯣ
ꯀꯩꯕ
ꯂꯥꯛꯑꯣꯍꯦ
ꯍꯥ
ꯕꯣ ꯌꯦꯡꯉꯔꯣꯑꯣ
ꯌꯦꯡꯅꯤ ꯌꯦꯡꯅꯤ ꯍꯣꯏ ꯍꯣꯏ ꯎ
ꯎꯝ ꯎꯝ ꯆ ꯐꯥꯕꯨꯣ
ꯑꯣꯏꯣꯏ ꯇꯔꯦ ꯇꯔꯦ
ꯀꯩ ꯀꯩ ꯃꯊꯦꯜ ꯆꯥꯔꯒꯦ
ꯍꯧꯁꯦ ꯅꯥꯥ ꯆꯥꯏ ꯑꯩꯈꯣꯏꯗꯤ ꯅꯥꯥ ꯆꯥꯏ
ꯍꯥꯎ ꯍꯣꯏ ꯍꯥꯎꯕ ꯌꯦꯟꯁꯥꯡꯅꯤꯅ
ꯑꯗꯨꯅꯤ ꯑꯩꯈꯣꯏ ꯑꯩꯈꯣꯏꯅ ꯄꯥꯝꯖꯕ
ꯑꯦꯁ ꯌꯥꯏ ꯌꯥꯏ
ꯇ ꯍꯣꯏ ꯑ ꯍꯔꯦꯟꯗꯤ ꯀꯅꯥꯁꯄꯇꯎꯅꯤ
ꯏꯁ ꯐ꯭ꯔꯥꯟꯁꯁꯦ ꯀꯩꯅꯣ ꯐ꯭ꯔꯥꯟꯁ ꯀꯜꯂꯤꯅ
ꯐ꯭ꯔꯥꯟꯁ ꯐ꯭ꯔꯥꯟꯁꯤꯦ ꯌꯥꯝ ꯀꯟꯃꯟꯗ ꯑꯩ ꯃꯣꯔꯛꯣ ꯇꯋꯥꯔꯒꯗ
ꯇꯕꯨ ꯇꯕ ꯈꯨꯨꯁꯤꯅꯤ
ꯍꯣꯏ ꯑꯗꯣ ꯍꯌꯦꯡꯗꯤ ꯀꯃꯥꯏꯅ ꯇꯧꯅꯤ ꯅꯪꯗꯤ
ꯌꯦ ꯌꯦꯡ ꯈꯌꯦꯡꯉ ꯍꯥꯏꯕꯗꯤ
ꯑ
ꯍꯥꯌꯦꯡ ꯀꯩ ꯂꯩꯒꯦꯅꯦ ꯄꯀꯅꯤꯌꯦ
ꯎꯝ
ꯐꯥꯔꯁ ꯊꯥꯔꯖꯤ ꯅꯠꯇ꯭ꯔꯣ
ꯍꯣꯏ ꯑ ꯈꯔꯔꯣ ꯐꯥꯏꯗꯦꯔꯣ ꯍꯣꯏꯁ ꯍꯣꯏ ꯄꯥꯏꯖꯅꯦ
ꯑꯦ ꯆꯇꯥꯔꯗꯦ ꯑꯦ ꯉꯁꯤ ꯐ꯭ꯔꯥꯏꯗꯦꯅꯤꯅꯦ ꯆꯠꯀꯅꯤ ꯆꯠꯀꯅꯤ
ꯑꯗꯣ ꯑꯩꯁꯦ ꯍꯌꯦꯡ ꯒꯥꯔꯤ ꯊꯧꯕ ꯆꯠꯁꯤꯔꯥ ꯍꯥꯏꯅ ꯈꯟꯕꯅꯤꯅꯦ
ꯃꯥꯅꯦ ꯃꯥꯅꯦ ꯑꯗꯣ ꯑꯩꯈꯣꯏ ꯀꯩꯅꯣꯗꯨꯒ ꯆꯠꯁꯦ ꯍꯥꯏꯅ ꯑꯣ ꯇꯝ ꯑꯦꯂꯚꯦꯟ ꯑꯗꯨꯋꯥꯏꯗꯅ ꯍꯥ
ꯆꯤꯗꯔꯣ
ꯆꯤꯒ ꯍꯣꯏ
ꯆꯠꯂꯣ ꯆꯂ
ꯑꯗꯨꯃ ꯑꯦꯂꯚꯦꯟ ꯊꯥꯔꯇꯤ ꯑꯥ ꯑꯦꯂꯚꯦꯟ ꯑꯋꯥꯏꯗ ꯍꯜꯂꯛꯀꯅꯤ ꯍꯥꯏ ꯑꯗꯨꯗ ꯆꯠꯂꯒ
ꯌꯦꯉꯉꯨꯒꯦ
ꯃꯁꯥ ꯃꯁꯥꯒꯤ ꯒꯥꯔꯤ ꯄꯨꯔꯛꯑꯣ ꯍꯥꯏꯅ
ꯍꯥꯏꯕ꯭ꯔꯣ ꯑꯗꯨꯃꯥꯏꯅ
ꯑꯗꯨꯗ ꯏꯔ ꯂꯩꯗꯨꯗꯤ
ꯑꯩꯗꯤ ꯈꯪꯗꯤꯌꯦ ꯌꯦꯡꯉ ꯏꯔꯤꯌꯦ
ꯑꯗꯨꯗ ꯏꯔ ꯂꯩꯑꯕ ꯃꯣꯏꯅ ꯅꯣꯇꯤꯁ ꯄꯤꯕꯗ ꯃꯁꯥꯒꯤ ꯒꯥꯔꯤ ꯄꯨꯔꯛꯑꯣ ꯄꯨꯔꯛꯇꯔꯥꯗꯤ ꯍꯣꯏ ꯑꯩꯈꯣꯏ ꯒꯥꯔꯤ ꯄꯨꯔꯛꯇ꯭ꯔꯁꯨ ꯃꯣꯏꯒꯤ ꯒꯥꯔꯤꯗꯤ ꯂꯩꯗꯤ ꯂꯩꯅꯤꯗ
ꯑꯗꯨꯖꯨ ꯃꯣꯏꯒꯤ ꯊꯧꯅꯤꯉꯥꯏ ꯇꯧꯕꯗꯨꯅ ꯀꯩꯅꯣ
ꯍꯥ
ꯃꯣꯏꯒꯤ ꯃꯣꯏꯒꯤ ꯃꯣꯏꯒꯤꯗ ꯊꯧꯎꯠ
ꯍꯣꯏ ꯑꯗꯨ ꯍꯥꯏꯕ ꯇꯥꯔꯦ ꯍꯣꯏ ꯑꯩꯈꯣꯏ ꯂꯥꯛꯑꯁꯨ ꯃꯣꯏ ꯒꯥꯔꯤꯗ ꯊꯧꯔꯁꯨ ꯀꯥꯏꯗꯦꯕ
ꯎꯝ
ꯑꯗꯨ ꯌꯦꯡꯕ ꯇꯥꯔꯦ ꯃꯣꯏ ꯀꯃꯥꯏꯅ ꯇꯧꯒꯦꯅ ꯑꯥ
ꯇꯨꯝꯅꯤꯡꯕꯅ ꯋꯥꯔꯦꯕ ꯎꯝ ꯀꯩ ꯍꯥꯏꯕ꯭ꯔꯣ ꯎꯝ
ꯅꯠꯇꯦ ꯅꯠꯇꯦ ꯁꯤꯗ ꯑꯉꯥꯡꯁꯤꯡꯁꯦ ꯈꯔ ꯂꯥꯏꯔꯤꯛ ꯄꯥꯗꯅ ꯂꯥꯡꯉꯕ ꯒꯦꯝꯒ ꯀꯔꯤ ꯀꯔꯥ ꯇꯧꯔꯤ
ꯑꯦꯛꯖꯥꯝ ꯂꯩ ꯍꯥꯏꯅ ꯂꯥꯏꯔꯤꯛ ꯄꯥꯗ꯭ꯔꯖꯨ ꯑꯗꯨꯒꯤ
ꯑꯝ ꯐꯨꯕ ꯑꯗꯨ ꯉꯥꯡꯈꯣꯏꯗꯣ
ꯃꯤꯖꯩꯅꯩꯌꯦ
ꯑꯩ ꯆꯩ ꯋꯥꯠꯂꯕꯅꯦ ꯈꯧꯅꯥ ꯍꯥꯏꯕꯗꯨ ꯈꯧꯅꯥꯏ ꯍꯥꯏꯕ ꯑꯉꯥꯡꯗꯣ ꯑꯗꯨꯅꯦ ꯑꯩ ꯐꯨꯅꯤꯡꯉꯤꯁꯤꯗꯤ
ꯃꯥꯅꯦ ꯑꯗꯨꯁꯨꯅꯦ
ꯎꯝ ꯌꯥꯝ ꯍꯦꯟꯖꯤꯟꯃꯟꯒꯔꯦꯕ
ꯍꯦꯟꯖꯤꯟꯈꯔꯦ ꯅꯨꯄꯤ ꯅꯨꯄꯤꯒ ꯀꯣꯏꯕꯁꯤꯒ ꯐꯣꯟ ꯉꯥꯛ ꯄꯥꯏꯕꯁꯤꯒ ꯌꯥꯗ꯭ꯔꯦ ꯏꯅꯥꯛꯇ ꯍꯧꯖꯤꯛ ꯏꯅꯥꯛꯇ ꯍꯧꯖꯤꯛ ꯀꯩꯅꯣꯗꯣ ꯈꯪꯗ꯭ꯔꯣ ꯑꯁꯤ ꯇꯥꯖꯦꯟ ꯃꯆꯥꯗ ꯅꯪ ꯈꯪꯕ꯭ꯔꯣ
ꯑꯣ ꯍꯣꯢꯅꯦ ꯍꯣꯏꯅꯦ ꯃꯆꯤꯟ ꯆꯥꯎꯕꯗꯨꯕꯣ
ꯑꯗꯨꯖꯨ ꯐꯝꯃ ꯂꯩꯑꯦ
ꯎꯝ ꯑꯗꯨ ꯑꯗꯨꯗꯨꯗꯅꯤ ꯆꯩꯅꯤꯔꯤꯁꯦ
ꯑꯗꯨ ꯑꯗꯨꯁꯨꯅꯦ ꯐꯣꯟ ꯌꯥꯗ ꯐꯣꯟ ꯌꯥꯗꯕ ꯃꯆꯤꯟꯕꯥꯟ ꯈꯨꯆꯥꯎꯁꯤꯒ
ꯎꯝ ꯃꯆꯤꯟ ꯃꯥꯟ ꯆꯥꯎꯗꯤ ꯅꯠꯇ꯭ꯔꯦ ꯆꯥꯎꯋꯦ
ꯐꯣꯟ ꯌꯥꯗ ꯐꯣꯟ ꯌꯥꯗ ꯇꯧꯔ ꯂꯩꯕꯅꯤꯅꯦ ꯌꯥꯗ꯭ꯔꯦ ꯍꯟꯗꯛꯁꯦ ꯃꯣꯏꯁꯦ ꯌꯥꯗ꯭ꯔꯦꯅꯦ ꯐꯣꯟꯅ ꯂꯨꯞꯈ꯭ꯔꯦ ꯃꯣꯏꯁꯦ ꯌꯥꯗ꯭ꯔꯦꯕ ꯃꯣꯏꯁꯦ
ꯅꯪꯗꯤ ꯍꯣꯔꯦꯟ ꯑꯦ ꯍꯌꯦꯡ ꯑꯦ ꯉꯁꯤ ꯍꯣꯔꯦꯟ ꯊꯕꯂ ꯆꯠꯄꯗ ꯍꯜꯂꯛꯄꯗ ꯑꯐꯩꯈꯣꯏ ꯆꯪꯈꯤꯔꯣ ꯑꯃꯒ
ꯍꯣꯏ ꯑꯕꯣꯛꯄꯣꯏꯗ ꯆꯪꯗ꯭ꯔꯗꯤ
ꯑꯩꯩꯌꯦ ꯅꯣꯏꯁꯨ ꯅꯨꯡꯇꯤꯅꯤꯅꯦꯕꯣꯛ ꯑꯩꯈꯣꯏꯗ ꯆꯠꯂꯤꯁꯦ ꯀꯔꯤꯅꯣ
ꯏꯕꯣꯛ ꯑꯩꯈꯣꯏ ꯊꯕꯛ ꯈꯔ ꯃꯇꯦꯡ ꯄꯥꯡꯕꯤꯌꯣ ꯍꯥꯏꯅ ꯀꯧꯕꯗꯨꯗꯤꯕꯣ ꯑꯩꯈꯣꯏꯅ ꯑꯗꯨ ꯆꯠꯇ꯭ꯔꯗꯤ ꯌꯥꯔꯗꯅꯦ
ꯈꯨꯠ ꯊꯪꯉꯄꯒꯤ ꯊꯕꯛꯇꯔꯣ
ꯍꯣꯏ
ꯌꯥꯏ ꯌꯥꯏ
ꯑ ꯇꯧꯗ꯭ꯔꯗꯤ ꯌꯥꯗꯅꯦ ꯑꯩ ꯄꯥꯎ ꯐꯥꯎꯔꯛꯀꯦꯅ ꯅꯪꯁꯨ ꯊꯕꯛ ꯉꯟꯅ ꯂꯣꯏꯔꯗꯤ ꯑꯗꯨꯕꯨ ꯌꯥꯏꯅ
ꯍꯥꯏ ꯑꯁ ꯑꯩ ꯍꯟꯗꯛꯁ ꯊꯕꯛ ꯈꯨꯗꯛ ꯈꯨꯗꯛꯇ ꯀꯧꯔꯛꯏꯅꯦ ꯑꯗꯨꯒꯤꯅꯤꯅꯦ ꯃꯄꯥꯟ ꯊꯣꯛꯏꯉꯩ ꯆꯥꯟꯗꯥꯥ ꯈ ꯀꯥꯎꯔꯥ ꯑꯗꯤ
ꯑꯣ
ꯐꯛꯛꯇ ꯍꯥꯏꯅ ꯕꯤꯔꯥꯖꯨꯀ ꯍꯥꯏꯅ
ꯍꯣꯏ ꯃꯇꯝꯁꯨ ꯀꯩꯅꯣ ꯇꯧꯋꯦꯅ ꯍꯧꯖꯤꯛꯀꯥꯟꯗꯤ ꯌꯥꯝ ꯆꯤꯜꯂꯦꯕꯀꯣ
ꯎꯝ ꯇꯟꯅꯕꯗꯤ ꯅꯠꯇꯦ ꯁꯤꯜꯂꯦ
ꯑꯗꯨꯅꯦ ꯑꯗꯨ ꯉꯁꯤꯁꯦ ꯑꯩꯈꯣꯏꯁꯦ ꯊꯣꯛꯅꯕꯗꯤ ꯇꯧꯕꯅꯦꯕ ꯑꯗꯨꯒ ꯑꯁ ꯃꯇꯥꯡ ꯆꯥꯗꯅꯀꯣ ꯑꯩꯈꯣꯏꯗ ꯀꯥꯗ ꯋꯥꯛꯀꯤꯡ ꯑꯣꯏꯅ ꯆꯠꯂꯨꯔꯦ
ꯔꯟꯕꯤꯔ ꯔꯟꯕꯤꯔꯁꯨ ꯕꯣꯏ ꯌꯦꯡꯅꯤꯡꯉꯥꯏ ꯂꯥꯛ
ꯍꯣꯏ ꯉꯁꯥꯏ ꯍꯥꯏꯔꯝꯕꯅꯦ ꯍꯥꯏꯔꯝꯕꯅꯦ ꯍ ꯍꯥꯏꯅꯝꯕꯅꯦ
ꯌꯨꯝ ꯍꯥꯏꯕꯤꯕ ꯍꯧꯖꯤꯛ ꯐꯥꯎ ꯂꯝꯕꯤꯗ ꯃꯥꯡꯈꯤꯕ꯭ꯔ ꯈꯥꯟꯗꯦ ꯃꯝꯃꯒꯤ ꯃꯁꯥ ꯄꯥꯛꯁꯨꯨꯝ ꯃꯝꯕꯅꯦ
ꯍꯣꯏ ꯃꯥꯗꯣ ꯀꯔꯤꯅꯣ ꯃꯣꯏ ꯃꯥꯏ ꯉꯁꯥꯏ ꯆꯠꯂꯤ ꯍꯥꯏ ꯆꯠꯄ ꯆꯠꯇꯕꯗꯤ ꯈꯪꯗꯦ ꯀꯩꯅꯣꯗ ꯑꯩꯈꯣꯏꯗ
ꯆꯄ꯭ꯔꯣꯅꯦꯉꯣꯏ
ꯃꯥ ꯆꯠꯀꯅꯤ ꯍꯥꯏꯔꯝꯕꯅꯦꯕ ꯑꯗꯨ ꯆꯠꯄ꯭ꯔꯥ ꯆꯠꯇꯕ꯭ꯔꯥ ꯈꯪꯗꯦ ꯀꯅꯥ ꯀꯅꯥ ꯆꯠꯄ꯭ꯔ ꯕꯣꯜꯁꯨ ꯍꯧꯗ꯭ꯔꯤꯉꯩꯗꯤ ꯇꯨꯝꯅꯤꯡꯈ꯭ꯔꯦ
ꯑꯗꯨꯅꯦ ꯑꯩꯗꯤ ꯋꯥꯔꯤꯔꯌꯦ ꯉꯁꯥꯏ ꯊꯕꯛ ꯆꯠꯄꯒꯤ
ꯎꯝ ꯕꯣꯜ ꯌꯦꯡꯗꯔ꯭ꯤꯉꯩꯗ ꯇꯨꯝꯊꯣꯛ ꯑꯒ ꯣꯜ ꯕꯣꯜ ꯆꯠꯂꯗꯤ ꯍꯧꯒꯠꯂꯒ ꯑꯣꯧ ꯑꯣꯧ ꯂꯥꯎꯔꯗꯤ
ꯎꯝ ꯍꯨꯝ
ꯌꯥꯔꯣꯏꯅꯦ
ꯌꯥꯔꯣꯏ ꯌꯥꯔꯔꯣꯏ
ꯑꯩꯁ ꯍꯟꯗꯛꯁꯦ ꯑꯩꯈꯣꯏ ꯀꯩꯅꯣꯒꯤꯗꯨꯁꯨ ꯑꯦꯝ ꯌꯨꯒꯤꯗꯨꯁꯨ ꯌꯥꯗ꯭ꯔꯦꯅꯦ ꯃꯣꯏꯗꯤꯖꯤꯠ ꯀꯔꯤ ꯍꯥꯏꯕ ꯗꯤꯖꯔꯇꯦꯁꯟꯗꯣ ꯀꯩꯅꯣ ꯏ ꯂꯩꯕꯒꯤ ꯄꯥꯎꯁꯨ ꯐꯥꯎꯅꯗ꯭ꯔꯦ ꯑꯩꯗꯤ
ꯑꯩꯗꯤ ꯍꯦꯚꯤꯌꯣ ꯂꯣꯏꯔꯕꯅꯤꯅ ꯅꯪꯕꯨ ꯍꯨꯟꯗꯣꯛꯂꯝꯂꯔꯣꯏꯗ꯭ꯔ ꯈꯟꯕꯅꯤꯗ
ꯑꯩꯅ ꯑꯩꯅꯗꯤ ꯇꯧꯗ꯭ꯔꯦꯕ ꯍꯟꯗꯛꯇꯤ ꯃꯥꯁꯨ ꯕꯤꯠ ꯌꯥꯝ ꯕꯤꯖꯤ ꯂꯩꯕꯅꯦꯕ ꯑꯗꯨꯒꯤ ꯇꯧꯅꯤꯡꯗꯦꯕ
ꯋꯥꯅ ꯃꯤꯁ ꯇꯧꯔꯛꯑꯗꯤ ꯀꯣꯜ ꯇꯧꯔꯛꯀꯅꯤ ꯀꯩꯅꯣ
ꯑꯣꯏ ꯇꯦꯛꯁ ꯅꯍꯥꯟꯗꯣ ꯇꯦꯛꯁ ꯊꯔꯛꯑꯦꯗꯨ ꯅꯪ ꯑꯦꯝ ꯌꯨ ꯂꯥꯛꯀꯦꯔꯥ ꯍꯪ ꯍꯪꯉꯦ ꯍꯣꯏ ꯑꯩꯒꯤ ꯊꯕꯛꯀꯤ ꯂꯥꯛꯀꯅꯤ ꯑꯗꯨꯒ ꯁꯨꯅ ꯍꯟꯒꯅꯤ ꯀꯔꯤꯅꯣ ꯌꯥꯝ ꯊꯨꯅ ꯊꯨꯅ ꯍꯜꯂꯤ ꯀꯥꯏ ꯇꯧꯔꯛꯑꯦ
ꯅꯪꯅ ꯅꯪꯅ ꯅꯪꯅ ꯃꯇꯝ ꯄꯤꯗꯕꯒꯤꯅꯦ ꯍꯥꯏꯕꯗꯨꯅ ꯀꯩꯅꯣ
ꯍꯣꯏ ꯑꯗꯨꯁꯨꯅꯦ ꯑꯩꯅ ꯂꯥꯛꯑꯁꯨ ꯑꯩ ꯂꯥꯛꯑꯦ ꯈꯪ ꯈꯪꯗꯅ ꯃꯥꯁꯦ ꯑꯁ ꯊꯕꯛ ꯆꯤꯛꯂꯦ ꯊꯕꯛ ꯆꯤꯛꯂꯦ ꯇꯧꯔꯗꯤ ꯀꯔꯤ ꯇꯧꯅꯤ ꯑꯗꯨꯗ ꯑꯩ
ꯗꯥꯔꯦꯛ ꯗꯥꯔꯦꯛ ꯊꯣꯡꯉꯣ ꯅꯠꯇ꯭ꯔꯗꯤꯀꯣ ꯅꯨꯄꯤꯁꯤꯡꯖꯦ ꯌꯥꯝ ꯀꯗꯔ ꯃꯗꯔ ꯌꯥꯝ ꯇꯧꯒꯜꯂꯦꯕꯥ
ꯃꯉꯛꯇꯣ ꯈꯔ ꯋꯥꯡꯒ꯭ꯔꯦ ꯃꯉꯛꯇ ꯃꯊꯛꯇ ꯌꯦꯡ ꯂꯩꯔꯅꯤ ꯑꯩꯈꯣꯏꯁꯦ ꯂꯨꯋꯦꯕ ꯁꯦꯟꯅꯕꯁꯦ ꯉꯝꯗ꯭ꯔꯦꯕ ꯁꯦꯟꯅꯕꯁꯨ
ꯎꯝ
ꯑꯗꯨꯒ ꯍꯧꯖꯤꯛ ꯉꯁꯥꯏꯗꯣ ꯑꯩꯉꯣꯟꯗ ꯑꯃꯠ ꯑ ꯂꯤꯌꯥꯡꯃꯩ ꯅꯨꯄꯤ ꯑꯃ ꯀꯣ
ꯑꯥ
ꯑꯦꯝ ꯌꯨꯗꯩꯅꯦ ꯑꯗꯨꯁꯨ ꯑꯩꯅꯗꯤ ꯃꯥꯒꯤ ꯅꯝꯕꯔ ꯌꯥꯎꯗꯕ
ꯑꯥ
ꯑꯩꯉꯣꯟꯗ ꯇꯦꯛꯁ ꯇꯧꯔꯛꯄ
ꯀꯩꯒꯤ ꯀꯩ ꯀꯩ ꯊꯕꯛ ꯂꯩꯒꯦ
ꯅꯠꯇꯦ ꯃꯥꯏ ꯑꯩꯈꯣꯏꯒꯤ ꯒ꯭ꯔꯨꯞꯇ
ꯑꯩꯈꯣꯏ ꯒ꯭ꯔꯨꯞꯇꯒꯤ ꯑꯩꯒꯤ ꯅꯝꯕꯔ ꯑꯩ ꯅꯝꯕꯔ ꯃꯥꯡꯒ꯭ꯔꯕꯅꯤꯅ ꯃꯥꯅ ꯈꯥꯏꯔꯛꯄꯅꯦꯕ ꯃꯥꯒꯤ ꯅꯝꯕꯔꯗꯣ ꯑꯩ ꯑꯩꯅ ꯑꯩ ꯐꯣꯟ ꯂꯩꯗ꯭ꯔꯕꯒꯤ ꯉꯁꯥꯏꯗꯣ ꯊꯦꯡꯅꯩꯑꯦꯕ ꯑꯦꯝ ꯌꯨꯗ
ꯑꯗꯨꯒ ꯑꯩꯅ ꯅꯪꯒꯤ ꯅꯝꯕꯔ ꯂꯩꯇ꯭ꯔꯦ ꯀꯅꯥꯏꯒꯤꯁꯨ ꯂꯩꯇꯦ ꯐꯣꯟ ꯑ ꯇꯣꯉꯥꯝꯈ꯭ꯔꯕꯒꯤ ꯍꯥꯏꯕꯤꯕ ꯑꯗꯨꯗ ꯃꯥꯏꯗꯤ ꯑꯩ ꯅꯝꯕꯔ ꯂꯩꯇꯕꯗꯤ ꯑꯟꯅꯣꯟꯅꯤꯅ ꯃꯥꯁꯦ ꯇꯧꯔꯛꯄꯅꯤ ꯑꯩꯉꯣꯟꯗ ꯅꯨꯨꯄꯥ ꯁꯥꯔꯒ ꯇꯧꯔꯛꯄ ꯍꯥ ꯌꯥꯝ ꯐꯖꯕ ꯌꯥꯝ ꯐꯖꯕ ꯅꯠꯇꯦꯗ ꯉꯧꯗꯤ ꯉꯧꯕꯅꯤ
ꯃꯥꯅ ꯑꯩꯉꯣꯟꯗ ꯇꯦꯛꯁ ꯇꯧꯔꯑ ꯑ
ꯇꯁ ꯅꯪꯒꯤ ꯃꯤꯡꯁꯦ ꯃꯅꯤꯄꯨꯔ ꯌꯨꯅꯤꯚꯔꯁꯤꯇꯤꯗ ꯕꯣꯂꯦꯔꯣ ꯍꯥꯏꯔꯗꯤ ꯈꯪꯅꯕ ꯃꯥꯅꯤꯅꯦ
ꯍꯥꯏ ꯑꯩ ꯃꯤ ꯈꯪꯅꯈ꯭ꯔ ꯏꯅꯦ ꯑꯗꯨꯗ ꯎꯂꯔꯣ ꯐꯦ ꯇꯔ ꯀꯅ ꯑꯩꯣꯟꯗꯁꯨꯃꯥꯏꯅ ꯀꯧ ꯑꯩꯁꯦ ꯈꯔ ꯗꯥꯎꯠ ꯂꯩꯈ꯭ꯔꯦꯕ ꯑꯩꯉꯣꯟꯗ ꯍꯦꯛ ꯍꯦꯛ ꯀꯧꯕ ꯃꯤ ꯑꯍꯨꯝ ꯁꯤꯒꯨꯝꯕꯁꯦ ꯂꯩꯌꯦꯕ ꯅꯨꯄꯤ ꯃꯆꯥꯁꯤꯡ
ꯑꯗꯨꯔ ꯈꯜꯂꯨꯕꯅꯦ ꯑꯗꯨꯕꯨ ꯑꯣꯏꯔꯝꯗ꯭ꯔꯦ ꯑꯗꯨ ꯍꯣꯏ ꯅꯦꯛꯁ ꯤ
ꯈꯪꯕ ꯑꯗꯨ ꯃꯤꯡꯗꯣ
ꯅꯍꯥꯟꯗꯣ ꯑꯩꯅ ꯑꯁꯤ ꯅꯛꯄꯗ ꯑꯩ ꯆꯞ ꯆꯥ ꯊ ꯍꯂꯥꯏꯅ ꯎꯃꯤꯗ ꯑꯃ ꯑꯗ ꯅꯨꯄꯤ ꯃꯆꯥꯁꯤꯡꯒ ꯆꯥꯛ ꯆꯥꯏ ꯍꯥꯏꯕꯗꯣ ꯏꯃꯥꯟꯅꯕꯤ ꯑꯩꯈꯣꯏꯗ
ꯑ
ꯑꯗꯨꯗ ꯃꯥꯁꯨ ꯂꯥꯛꯑꯦꯕ ꯑꯗꯨ ꯏꯃꯥꯟꯅꯕ ꯏꯃꯥꯟꯅꯕꯤ ꯑꯃꯗꯨꯅ ꯍꯥꯏꯔ ꯂꯩꯕꯗꯨ ꯃꯥꯁꯨ ꯇꯥꯍꯧꯕ ꯃꯥꯜꯂꯦ
ꯆꯁꯦ ꯁꯦ
ꯑꯗꯨꯒꯤ ꯃꯥꯁꯨ ꯌꯥꯎꯕꯅꯦꯕ ꯆꯥꯛ ꯆꯥꯕ ꯅꯨꯃꯤꯠꯇꯣ
ꯑꯥ
ꯑꯗꯨꯒꯤ ꯑꯩꯉꯣꯟꯗ ꯑꯣꯅꯔꯕꯜ ꯔꯐꯦꯟ ꯑꯩꯗꯤ ꯀꯅꯥꯅꯣ ꯀꯅꯥꯅꯣ ꯍꯪꯍꯜꯂꯒꯦ ꯅꯪꯒꯤ ꯕꯦꯁ ꯐ꯭ꯔꯦꯟꯅꯦ ꯅꯪ ꯕꯦꯁ ꯐ꯭ꯔꯦꯟꯅꯦ ꯇꯧꯔꯛꯄ ꯍꯣꯏ ꯑꯩꯒꯤ ꯑꯩꯅ ꯀꯣ ꯑꯩꯅ ꯀꯣꯜ ꯇꯧꯕꯅꯦꯕ ꯑꯗꯨꯒ ꯀꯣ ꯄꯥꯏꯈꯠꯇ꯭ꯔꯦ ꯑꯩꯅ ꯅꯪ ꯑꯩꯒꯤ ꯕꯦꯁ ꯐ꯭ꯔꯦꯟ ꯍꯥꯏꯔꯗꯤ ꯑꯩꯒꯤ ꯕꯦꯁ ꯐ꯭ꯔꯦꯟꯗꯤ ꯀꯣꯜ ꯄꯥꯏꯈꯠꯂꯦ ꯅꯪꯗꯤ ꯀꯔꯤ ꯄꯥꯏꯈꯠꯂꯣ ꯅꯪꯗꯤ ꯐꯔꯤꯠꯅꯦ ꯅꯪ ꯍꯥꯏꯕ ꯅꯪ ꯀꯩꯅꯣꯅꯦ ꯏꯁꯀꯦꯞꯅꯦ ꯏꯁꯦꯞꯄꯔꯅꯦ ꯍꯥꯏꯕꯤꯕ ꯑꯗꯨꯗꯤꯗꯤ ꯁꯥꯎꯔꯒ ꯑꯃꯨꯛ ꯇꯦꯛꯁ ꯍꯥꯏꯔꯦ ꯅꯪ ꯑꯩ ꯈꯪꯗꯦ ꯑꯩꯦ
ꯎ
ꯇꯧꯔꯛꯇ꯭ꯔꯦꯕ ꯑꯗꯨꯗꯤꯒ ꯃꯥꯒꯤ ꯇꯤꯁ ꯇꯧꯗꯣ ꯑꯩ ꯈꯪꯈ꯭ꯔꯦ ꯑꯃꯨꯥꯏ ꯃꯥꯒꯤ ꯃꯤꯡ ꯈꯪꯉꯒ ꯃꯥꯅꯦ ꯅꯨꯡꯉꯥꯏꯇꯕ ꯁꯥꯔꯦ ꯑꯩꯉꯣꯟꯗ ꯈꯪꯕꯤꯗꯦ ꯇꯧꯔꯦ ꯃꯥꯁꯤ ꯁꯥꯎꯔꯦꯕ ꯑꯩ ꯑꯗꯨꯅꯦ ꯑꯩ ꯑꯗꯨꯝ ꯑꯩꯅ